ꯑꯧ ꯇꯥꯏꯌꯦ
ꯑꯥ ꯀꯩꯗꯧꯔꯤꯅꯣ ꯍꯥꯥ
ꯇꯥꯗꯕ꯭ꯔꯥ
ꯇꯥꯏꯌꯦ ꯇꯥꯔꯕꯣ
ꯑꯣ ꯇꯥꯔꯦ ꯇꯥꯔꯦ ꯀꯦꯗꯧꯔꯝꯃꯤꯅꯣ ꯑꯥ ꯄꯣꯠ ꯆꯩꯩ ꯂꯣꯏꯁꯤꯜꯂꯝꯃꯤꯅꯦꯗ
ꯀꯥꯏ ꯆꯠꯀꯦ ꯇꯧꯕꯅꯣ
ꯑ ꯆꯠꯊꯣꯛꯄ ꯅꯠꯇꯦ ꯁꯦꯡꯗꯣꯛꯄ
ꯑꯩꯗꯤ ꯄꯣꯠ ꯄꯣꯠꯆꯥꯏ ꯀꯩꯀꯩꯅꯣ ꯂꯣꯏꯁꯤꯜꯂꯨꯕꯅꯦ ꯍꯥꯏꯔ ꯀꯥꯟꯗ ꯍꯥꯏꯗꯤ ꯃꯄꯥꯟ ꯊꯣꯛꯏꯔꯥꯅ ꯈꯟꯕ
ꯑꯆꯥꯥ ꯅꯠꯇꯦ ꯑꯥ ꯈꯔ ꯋꯥꯏ ꯆꯥꯏꯌꯦꯅ ꯂꯣꯏꯁꯤꯜꯂꯝꯕꯅꯤꯗ
ꯎꯝ ꯐꯩꯅꯦ ꯌꯥꯝ ꯀꯩꯅꯣ ꯊꯕꯛ ꯇꯧꯕ ꯃꯥꯜꯂꯦꯅꯦ ꯑꯗꯨꯗꯤ
ꯑꯁ ꯊꯕꯛ ꯇꯧꯗꯦꯗ ꯇꯧꯗ ꯌꯥꯗꯕ ꯄꯣꯠ ꯇꯧꯔꯝꯕꯅꯤꯗ
ꯑꯥ ꯆꯥꯛꯄꯨꯗꯤ ꯆꯥꯔꯕꯣ꯫
ꯆꯥꯛꯁꯨ ꯆꯥꯗꯔꯤꯌꯦ꯫
ꯊꯦꯡꯉꯦꯍꯦ ꯍꯧꯖꯤꯛ ꯄꯨꯡ ꯑꯦꯂꯦꯚꯦꯟ ꯇꯥꯔꯦꯅꯦ꯫
ꯑꯍꯣꯏ ꯌꯥꯎꯧ ꯈꯔ ꯊꯦꯡꯕ꯫
ꯑꯗꯨꯝ ꯊꯦꯡꯕ꯭ꯔꯣ ꯅꯨꯡꯇꯤꯒꯤ ꯅꯠꯇ꯭ꯔꯒ ꯉꯁꯤ ꯈꯛꯇꯔꯣ꯫
ꯉꯁꯤ ꯈꯛꯇꯅꯤꯗ꯫
ꯅꯨꯡꯇꯤꯒꯤ ꯑꯗꯨꯃꯥꯏ ꯊꯦꯡꯉꯗꯤ꯫ ꯆꯥꯛ ꯆꯥꯕꯁꯦ ꯌꯥꯝ ꯊꯦꯡꯉꯦꯅ ꯑꯥ꯫
ꯁꯤꯅ ꯌꯥꯔꯔꯣꯏꯌꯦ ꯅꯨꯄꯥꯅ ꯑꯝꯇ ꯄꯥꯝꯕꯤꯔꯔꯣꯏꯌꯦ꯫
ꯅꯨꯄꯥꯅ ꯄꯥꯝꯕꯤꯕꯗꯣ ꯄꯥꯝꯕꯔꯅꯦ꯫
ꯄꯥꯝꯗꯦ꯫
ꯑꯗꯨꯗꯤ ꯀꯩꯒꯤ ꯍꯥꯏꯕ꯫
ꯗꯥꯏꯂꯣꯛꯇꯣ ꯇꯧꯁꯤꯟꯕꯅꯤꯗ꯫
ꯑꯩꯁ ꯑꯁꯦꯡꯕ ꯑꯣꯏꯔꯝꯒꯅꯤꯗ꯫ ꯑꯁꯦꯡꯕꯩ ꯑꯣꯏꯔꯝꯒꯅꯤꯗ ꯊꯥꯖꯗꯦꯗ꯫
ꯊꯥꯖꯧꯋꯣ ꯊꯥꯖꯧꯋꯣ꯫ ꯅꯨꯄꯥꯅ ꯄꯥꯝꯕꯤꯕꯁꯦ ꯄꯥꯞꯅꯤ ꯀꯩꯅꯣ꯫
ꯍꯣꯏ ꯑꯗꯨꯅꯦ ꯑꯁ ꯁꯤꯗꯕꯨ꯫ ꯆꯤꯟ ꯊꯤꯕ ꯀꯩ ꯀꯩꯅꯣ ꯇꯧꯔꯒ ꯀꯥꯟꯅꯔꯣꯏ ꯑꯩꯗꯤ ꯂꯣꯏꯅꯃꯛ ꯈꯪꯕꯅꯤ꯫ ꯑꯩꯁꯨ ꯅꯨꯄꯤꯅ ꯄꯥꯝꯕ ꯅꯨꯄꯤꯅ ꯑꯩꯉꯣꯟꯗ ꯄꯥꯝꯕꯗꯣ ꯄꯥꯝꯃꯦ ꯑꯩꯁꯨ ꯅꯣꯏꯅꯁꯨ ꯑꯗꯨꯝ
ꯏꯁ ꯑꯩꯅ ꯄꯥꯝꯗꯕ ꯅꯨꯄꯥꯅ ꯄꯥꯝꯕꯗꯤ ꯑꯩ ꯄꯥꯝꯗꯦꯍꯦ꯫
ꯑꯩꯁ ꯅꯣꯏꯒꯤꯁꯨ꯫ ꯑꯗꯨꯕꯨꯗꯤ ꯈꯔꯗꯤ ꯍꯦꯟꯃꯜꯂꯤꯍꯦ ꯅꯪꯁꯨ꯫
ꯆꯨꯝꯈ꯭ꯔ ꯃꯥꯜꯂꯤꯗ ꯅꯨꯄꯥ ꯑꯃꯁꯦ ꯄꯥꯟꯕ ꯃꯥꯜꯂꯤꯗ꯫
ꯄꯥꯝꯕꯗꯤ ꯅꯪꯕꯨ ꯀꯩꯅꯣ ꯑꯩꯁ ꯁꯤ ꯅꯨꯄꯤꯁꯦ ꯑꯩ ꯌꯥꯝ ꯄꯥꯝꯃꯦ꯫ ꯑꯗꯨꯃꯥꯏꯅ ꯍꯥꯏꯕꯤꯕꯗꯣ ꯌꯥꯝ ꯐꯕꯅꯦ ꯅꯪꯒꯤ꯫
ꯍꯣꯏ ꯐꯥꯗꯤ ꯐꯩꯌꯦ ꯍꯣꯏ ꯑꯗꯨꯁꯨ ꯆꯨꯝꯃꯤ꯫
ꯅꯪꯗꯣ꯫ ꯑꯗꯨꯃꯥꯏꯅ ꯀꯩꯅꯣ ꯑꯁ ꯅꯨꯄꯤ ꯑꯩꯅ ꯅꯨꯄꯥ ꯑꯩꯅ ꯄꯥꯝꯕ ꯄꯥꯝꯗꯕ ꯅꯨꯄꯥꯅ ꯄꯥꯝꯕꯗꯤ ꯄꯥꯝꯗꯦꯍꯦ ꯍꯥꯏꯕꯗꯤ ꯅꯪꯁꯨ ꯀꯩꯅꯣ ꯇꯧꯋꯤꯗ꯫
ꯊꯦꯡꯃꯜꯂꯦ ꯍꯥꯏꯔꯣ ꯍꯣꯏ ꯍꯣꯏ ꯑꯦꯛꯁꯦꯞ ꯇꯧꯔꯒꯦꯁꯦ ꯅꯪꯅ ꯍꯥꯏꯕꯗꯣ꯫
ꯑꯩ ꯅꯠꯇꯦꯍꯦ ꯑꯩꯅ ꯍꯥꯏꯗꯅ ꯅꯠꯇꯦꯍꯦꯅ
ꯂꯩꯕꯅꯤꯍꯦ ꯑꯗꯨꯒꯨꯝꯕꯁꯨ ꯑꯗꯨꯝ ꯍꯥꯏꯕꯅꯤꯗ ꯑꯩꯁꯨ
ꯍꯣꯏ ꯍꯣꯏ ꯍꯣꯏ ꯆꯨꯝꯈ꯭ꯔꯣꯅꯦ ꯑꯂꯥꯕꯥ ꯅꯪꯅ ꯆꯨꯝꯈ꯭ꯔꯣꯅꯦ ꯉꯁꯤꯗꯤ
ꯆꯨꯝ꯭ꯈꯔꯣꯅꯦ ꯒꯥꯏꯅ ꯍꯣꯏ ꯆꯨꯝꯃꯗꯤ ꯑꯗꯨꯝ ꯆꯨꯝꯕ ꯇꯥꯔꯦꯅ
ꯉꯥ ꯂꯥꯜꯂꯦ ꯑꯗꯨꯗꯤ ꯂꯥꯜꯂꯦ
ꯆꯨꯝꯍꯜꯂꯔꯣꯏ ꯂꯥꯜꯂꯦ
ꯅꯪꯅ ꯂꯥꯜꯂꯦ ꯍꯥꯏꯔꯁꯨ ꯑꯩꯗꯤ ꯆꯨꯝꯃꯦ ꯂꯣꯏꯔꯦ
ꯑꯩꯗꯤ ꯆꯨꯝꯍꯜꯂꯣꯏ
ꯅꯪꯅ ꯆꯨꯝꯍꯟꯗ꯭ꯔꯁꯨ ꯑꯗꯨꯝ ꯆꯨꯝꯃꯗꯤ ꯂꯣꯏꯔꯦꯅ ꯀꯩꯁꯨ ꯀꯥꯏꯗꯦ ꯅꯪ ꯅꯪꯉꯣꯟꯗ ꯅꯪꯉꯣꯟꯗ ꯆꯨꯝꯃꫭ ꯍꯥꯏꯕꯁꯨ ꯅꯠꯇꯦ
ꯑꯩꯉꯣꯟꯗ ꯆꯨꯝꯃꯣ ꯍꯥꯏꯕꯅꯦ
ꯍꯣꯏꯅꯦ ꯍꯣꯏꯅꯦ ꯉꯝꯃꯣꯅꯦ ꯅꯪ
ꯑꯩ ꯅꯪ ꯉꯝꯃꯣ ꯅꯪ ꯉꯝ ꯃꯣ ꯑꯩ ꯆꯨꯝꯖꯔꯒꯦ
ꯍꯥꯏꯁꯦ ꯆꯨꯝꯃꯗꯤ ꯑꯗꯨꯝ ꯀꯩꯅꯣ ꯄꯥꯝꯃꯒ ꯅꯪꯒꯤꯁꯦ
ꯐꯥꯒꯤ ꯇꯧꯕꯅꯤꯗ ꯅꯪꯅ ꯂꫭꯏ ꯆꯨꯝꯃꯦꯗꯥ
ꯑꯁ ꯍꯧꯖꯤꯛꯅ ꯀꯩꯗꯧꯔꯒꯦ
ꯃꯨꯚꯤ ꯃꯥꯜꯂꯦꯌꫭ ꯉꯁꯤꯗꯤ ꯌꯥꯝ ꯊꯨꯔꯦꯌꯨ
ꯑ ꯍꯥꯏꯔꯔꫭꯏꯗꯤ ꯍꯥꯏꯔꯔꫭꯏ ꯀꯔꯤ ꯏꯟꯁꯥꯡ ꯊꯣꯡꯒꯦ ꯀꯩꯁꯥꯡ ꯆꯥꯒꯦ ꯇꯧꯔꯤꯅꯣ
ꯑ ꯕ꯭ꯔꯤꯟꯖꯜꯒ ꯑꯥꯂꯨ ꯉꯧꯔ ꯆꯥꯔꯅꯤ ꯊꯣꯏꯗꯣꯛꯄ ꯌꯦꯟꯁꯥꯡ ꯂꯩꯇꯦ ꯉꯁꯤꯗꯤ
ꯍ ꯏꯟꯁꯥꯡ ꯌꯥꯎꯗꯕꯤꯗ ꯀꯥꯡꯍꯧꯒ ꯑꯗꯨꯝ ꯆꯥꯗꫭꯏꯕ ꯀꯥꯡꯍꯧ ꯈꯠꯇꯥ ꯍꯥꯏꯕ ꯆꯥꯕ ꯉꯝꯒꯗꯔꫭꯅꯦ
ꯑꯩꯗꯤ ꯀꯥꯡꯉꯧꯒꯨꯝꯕ ꯈꯔ ꯏꯁꯄꯦꯁꯦꯜ ꯑꯃ ꯌꯥꯎꯔꯗꯤ ꯑꯗꯨꯝ ꯌꯥꯏ
ꯌꯥꯝ ꯗ꯭ꯔꯥꯏ ꯑꯣꯏꯗꯣꯏꯗꫭ
ꯍꯣꯏ
ꯌꯥꯝ ꯗ꯭ꯔꯥꯏ ꯑꫭꯏꯔꯗꯤ ꯑꯩꯗꯤ ꯆꯥꯕ ꯉꯝꯗꯦꯍꯦ ꯆꯪꯉꯣꯏꯕ
ꯇꯧꯕꯅꯦ ꯃꯁꯥ ꯃꯁꯥꯒꯤ ꯍꯩꯅꯕꯤꯅꯦ ꯑꯩꯒꯤ ꯑꯩꯒꯤ ꯕ꯭ꯔꯗꯔꯈꯣꯏꯁꯨ ꯍꯩꯅꯗꯦ
ꯎꯝ ꯀꯩꯅꯣꯗ ꯃꯍꯤꯗꯨ ꯌꯥꯎꯗ꯭ꯔꯗꯤ ꯌꯥꯗꯦꯕ ꯑꯩꯈꯣꯏꯗꯤ
ꯎꯝ
ꯃꯍꯤ ꯌꯥꯎꯔꯁꯨ ꯆꯥꯛ ꯆꯥꯕ ꯀꯥꯟꯗ ꯏꯁꯤꯡ ꯊꯛꯇꯔꯗꯤ ꯑꯩꯈꯣꯏꯗꯤ ꯏꯁ
ꯈꯅꯥꯎ ꯄꯜꯂꯦ ꯍꯥꯏꯌꫭ
ꯎꯝ ꯑꯗꯨꯅꯦꯕ ꯆꯪꯉꫭꯗꯤ ꯌꯤ ꯆꯪꯉꯣ ꯌꯥꯗꯦꯕ
ꯑꯁ ꯑꯩꯗꯤ ꯍꯥꯎꯕꯨ ꯍꯥꯎꯔꯕ ꯀꯪꯒꯦꯔꯥ ꯀꯪꯉꯣꯏꯔꯥ ꯍꯥꯎꯔꯗꯤ ꯌꯥꯔꯦ ꯑꯗꯨꯝ
ꯐꯩꯅꯦ ꯅꫭꯏꯁꯦ ꯑꯗꯨꯃꯥꯏꯅ ꯆꯥꯕ ꯉꯝꯃꯗꯤ ꯐꯩꯅꯦ ꯑꯗꯨꯗꯤ ꯃꯐꯝ ꯂꯣꯏꯅꯃꯛꯇ ꯀꯩꯅꯣ ꯍꯤꯡꯕ ꯉꯝꯃꯦꯗꯅ ꯑꯗꯨꯗꯤ
ꯑꯍꯣꯏ ꯈꯣꯏꯗꯤ ꯍꯣꯁꯇꯦꯜꯗꯁꯨ ꯂꯩꯔꯛꯄꯒꯤꯅꯤꯗ
ꯍꯣꯁꯇꯦꯜꯗ ꯂꯩꯔꯁꯨ ꯍꯣꯁꯇꯦꯜꯗ ꯂꯩꯔꯤꯗꯤ ꯃꯍꯤ ꯌꯥꯗꯕꯤꯗ ꯑꯗꯨꯝ ꯄꯤꯕ꯭ꯔꯣꯅꯦ
ꯅꯠꯇꯕ ꯑꯁꯨꯝ ꯑꯁ ꯑꯦꯅꯤ ꯏꯁꯇꯥꯏꯟꯗ ꯃꯦꯅꯦꯖ ꯇꯧ ꯌꯥꯗ꯭ꯔꯣ ꯍꯥꯏꯕ
ꯑ ꯐꯩꯅꯦ ꯑꯗꯨꯗꯤ
ꯍꯣꯁꯇꯦꯜꯗ ꯂꯩꯔꯛꯄꯒ ꯌꯨꯝꯗ ꯍꯥꯎꯅ ꯆꯥꯔꯛꯄ ꯃꯤꯗꯣ ꯈꯦꯠꯅꯕꯅꯦ
ꯑ ꯑꯗꯨꯅꯦ ꯆꯍꯤ ꯀꯌꯥ ꯆꯍꯤ ꯀꯌꯥ ꯆꯍꯤ ꯀꯌꯥ ꯍꯣꯁꯇꯦꯜꯗ ꯂꯩꯌꯦꯕ
ꯆꯍꯤ ꯃꯔꯤ ꯂꯩꯔꯛꯏꯗ
ꯑ ꯑꯩꯗꯤ ꯁꯚꯦꯟ ꯑꯩꯠ ꯅꯥꯏꯟ ꯇꯦꯟ ꯑꯦꯂꯚꯦꯟ ꯇꯨꯌꯦꯜꯑ ꯁꯤꯛꯁ ꯁꯍꯤ ꯇꯔꯨꯛ ꯀꯨꯝꯕꯗ ꯆꯍꯤ ꯇꯔꯨꯛꯀꯨꯝꯕ ꯑꯣꯏꯔꯝꯒꯅꯤ ꯑꯩꯗꯤ ꯀꯩꯅꯣꯗ ꯀ꯭ꯂꯥꯁ ꯁꯚꯦꯟ ꯗꯒꯤ ꯍꯧꯅ ꯀ꯭ꯂꯥꯁ ꯇꯨꯋꯦꯜꯐ ꯂꯣꯏꯕ ꯐꯥꯎ ꯍꯣꯁꯇꯦꯜꯗ ꯑꯗꯨꯝ ꯆꯥꯎꯈꯠꯄꯅꯦ ꯑꯩꯗꯤ
ꯍꯣꯏ ꯐꯩꯌꯦ ꯍꯣꯁꯇꯦꯜꯗ ꯂꯩꯕ ꯈꯣꯏꯅ ꯊꯕꯛꯁꯨ ꯁꯨꯕ ꯍꯩꯕꯅꯦ ꯃ ꯃꯁꯥꯒꯤ ꯄꯥꯔꯁꯣꯅꯦꯜ ꯀꯤꯌꯥꯔꯗꯣ ꯌꯨꯝꯗ ꯂꯩꯕ ꯑꯉꯥꯡꯒ ꯍꯣꯁ ꯇꯦꯜꯗ ꯂꯩꯕ ꯑꯉꯥꯡ ꯌꯦꯡꯉꯣ ꯑꯗꯨ ꯄꯥꯔꯁꯣꯅꯦꯜ ꯀꯦꯌꯔꯁꯨ ꯊꯤ ꯍꯦꯟꯕꯅꯦ ꯃꯣꯏꯅ ꯌꯨꯝꯗ ꯂꯩꯕ ꯑꯉꯥꯡꯗꯤ ꯗꯤꯄꯦꯟ ꯇꯧꯕꯅꯦꯕ ꯐꯦꯃꯤꯂꯤꯗ
ꯑ ꯑꯗꯨꯅꯦ ꯆꯨꯝꯃꯦ ꯑꯗꯨ ꯑꯗꯨꯕꯨꯗꯤ ꯆꯨꯝꯃꯦ
ꯎꯝ ꯑꯗꯨꯅ ꯍꯣꯁꯇꯦꯜꯗ ꯂꯩꯔꯗꯤ ꯃꯁꯥ ꯃꯇꯣꯝꯇ ꯀꯦꯌꯔ ꯂꯧꯔꯛꯄꯅꯤꯅ ꯃꯥꯁꯥꯒꯤ ꯄꯣꯠꯇꯣ ꯈꯔ ꯆꯦꯛꯁꯤꯟꯕꯅꯦꯕ
ꯎꯝ ꯑꯗꯨꯒ ꯆꯥꯛꯀ ꯀꯩꯅꯣ ꯆꯥꯅꯤꯡꯉꯥꯏꯗꯨꯁꯨ ꯍꯥꯏꯗꯤ ꯂꯣꯏꯅꯃꯛ ꯑꯗꯣꯞ ꯇꯧꯕ ꯉꯝꯕꯅꯦꯕ ꯌꯨꯝꯗ ꯑꯗꯨꯝ ꯃꯥꯒꯤ ꯀꯩꯅꯣ ꯃꯃꯥ ꯃꯄꯥ ꯍꯣꯏꯗ ꯂꯩꯔꯒ ꯑꯍꯥꯎ ꯑꯍꯥꯎꯕ ꯑꯗꯨꯝ ꯆꯥꯔꯒ ꯑꯗꯥ ꯇꯧꯕꯗꯣ
ꯎꯝ
ꯑꯗꯨꯒꯨꯝꯕꯗꯣ ꯃꯄꯥꯟꯗ ꯊꯣꯛꯑꯒ ꯃꯤꯒ ꯄꯨꯟꯅ ꯂꯩꯔꯗꯤꯀꯣ
ꯍꯣꯏ
ꯃꯣꯏ ꯍꯩꯅꯗꯕꯗꯣ ꯑꯗꯣꯞ ꯇꯧꯕ ꯉꯝꯃꯣꯏꯕ
ꯃꯥꯅꯤ
ꯉꯁꯤꯗꯤ ꯁꯟꯗꯦꯅꯤꯅ ꯌꯨꯝꯗ ꯑꯗꯨꯝ ꯂꯩꯗꯣꯏꯔꯣ ꯅꯠꯇ꯭ꯔꯒ ꯀꯣꯏꯕ ꯆꯠꯀꯦ ꯍꯥꯏꯔꯣ
ꯀꯣꯏꯕꯒ ꯆꯠꯅꯤꯡꯗꯦꯗ ꯁꯥꯏꯌꯦ
ꯁꯦꯝ ꯁꯥꯕ꯭ꯔꯣ ꯅꯪ
ꯁꯥꯏꯌꯦ ꯑꯩꯈꯣꯏꯗꯗꯤ
ꯑꯩꯈꯣꯏꯁꯨ ꯂꯣꯏꯔꯦ ꯁꯥꯕꯒꯤ
ꯑꯗꯨꯅꯦ ꯌꯨꯝꯗ ꯂꯩꯔꯒ ꯐꯣꯟ ꯃꯦꯠꯄꯗ ꯐꯥꯔꯦ
ꯅꯣꯡ ꯆꯨꯔꯁꯨ ꯏꯁꯤꯡ ꯑꯁꯥꯕ ꯑꯗꯨꯝ ꯀꯨꯝꯃꯤꯅꯦ ꯍꯥꯏꯗꯤ ꯇꯥꯏꯅꯦ ꯍꯥꯏꯕ
ꯍꯣꯏ
ꯌꯥꯗ꯭ꯔꯦ ꯄ꯭ꯔꯤꯊꯤꯕꯤꯁꯦ ꯐꯦꯛꯇꯣꯔꯤ ꯃꯌꯥꯝꯁꯤꯅꯁꯨ ꯐꯦꯛꯇꯣꯔꯤ ꯃꯌꯥꯝꯅꯁꯨ ꯃꯥꯜꯂꯤ꯫
ꯍꯥ ꯑꯩꯈꯣꯏꯗꯤ ꯀꯝꯄ꯭ꯂꯦꯟ ꯇꯧꯕꯁꯨ ꯌꯥꯗꯦ ꯄꯥꯏ ꯂꯩꯇꯦ ꯑꯗꯨꯝ ꯍꯤꯡꯕ ꯇꯥꯔꯦꯅ ꯈꯥꯡꯉꯒ꯫
ꯃꯥꯏ ꯏ ꯄꯤꯕ ꯋꯦꯗꯔꯗꯨꯗ ꯂꯩꯔꯒꯦꯌꯨ
ꯑꯣ ꯍ ꯄꯥꯏ ꯂꯩꯥꯏꯇꯔ꯭ꯦ ꯫
ꯎꯄꯥꯥꯏ ꯂꯩꯇ꯭ꯔꯦꯌꯦ ꯫
ꯀꯀꯩ ꯗꯧꯔꯒ ꯍꯤꯡꯉꯤꯅꯣ꯫ ꯊꯕꯛ ꯇꯧꯋꯤꯔꯥ ꯌꯨꯝꯗ ꯂꯩꯔꯤꯔꯥ ꯁ꯭ꯀꯨꯜ ꯆꯠꯂꯤꯔꯥ ꯫ ꯀꯩ ꯀꯩ ꯇꯝꯃꯤꯔꯥ ꯫
ꯌꯨꯝꯗ ꯂꯩꯌꯦ ꯇꯝꯁꯨ ꯇꯝꯗ꯭ꯔꯦ꯫
ꯍꯦ ꯍꯦ
ꯁꯨꯝ ꯂꯩꯗ
ꯐꯩꯅꯦ ꯅꯨꯡꯉꯥꯏꯅꯦ ꯑꯗꯨꯗꯤ ꯁ ꯈꯪꯗ꯭ꯔꯦꯗ ꯑꯩꯗꯤ꯫
ꯀꯔꯤ ꯍꯣꯠꯅꯔꯤꯒꯦ ꯫
ꯊꯕꯛ ꯇꯧꯋꯦ ꯍꯥꯏꯁꯤꯔꯥ ꯌꯨꯝꯗ ꯂꯩꯌꯦ ꯍꯥꯏꯁꯤꯔꯥ꯫ ꯀꯩꯅ ꯀꯩ ꯍꯥꯏꯗꯣꯏꯅꯣ ꯈꯪꯗꯦ ꯑꯩꯗꯤ꯫
ꯐꯌꯦ
ꯅꯡꯅ ꯐꯩ ꯍꯥꯏꯗꯤ ꯐꯩꯅ ꯑꯗꯨꯗꯤ ꯑꯩꯁꯨ ꯈꯪꯗ꯭ꯔꯦ ꯑꯩꯗꯤ ꯈꯪꯗ꯭ꯔꯦ꯫
ꯑꯩꯅ ꯈꯪ ꯑꯩꯅ ꯈꯥꯡꯉꯒꯦ ꯃꯄꯨ ꯅꯪꯅ ꯈꯪꯗ꯭ꯔꯕꯅꯤꯅ꯫
ꯍꯣꯏ ꯑꯗꯨꯅꯤꯅ꯫ ꯅꯪꯅ ꯅꯪꯅ ꯈꯪꯉꯗꯤ ꯑꯗꯨꯝ ꯐꯩꯌꯦ꯫
ꯅꯪ ꯉꯁꯤ ꯀꯔꯤ ꯃꯊꯦꯜ ꯆꯥꯏ ꯍꯥꯏꯕ꯭ꯔꯥ ꯑꯩꯉꯣꯟꯗ ꯍꯥꯏꯗ꯭ꯔꯤꯕ꯭ꯔꯥ꯫
ꯗꯦꯍꯦ ꯅꯪ ꯍꯡꯁꯨ ꯍꯪ
ꯀꯔꯤ ꯃꯊꯦꯜ ꯆꯥꯕ꯭ꯔꯣ?
ꯑꯩ ꯉꯁꯤꯁꯦ ꯑꯩꯁ ꯌꯥꯝꯃꯦꯍꯦ ꯀꯩꯅꯣꯗꯣ꯫ ꯑ ꯃꯨꯁꯔꯨꯝꯗꯣ꯫
ꯑꯁ ꯆꯥꯅꯤꯡꯉꯦ꯫
ꯑꯩꯍ ꯑꯗꯨ ꯏꯟꯁꯥꯡ ꯑꯣꯏꯅ ꯆꯥꯏ ꯍꯥꯏꯕꯗꯤ ꯅꯠꯇꯦꯍꯦ꯫
ꯃꯁꯔꯨꯝ ꯀꯔꯝꯕꯅꯣ ꯆꯤꯡꯒꯤꯔ ꯅꯠꯇ꯭ꯔꯒ ꯁꯦꯝꯕꯗꯨꯔꯥ꯫
ꯑꯁꯦꯝꯕꯗꯣ ꯑꯣꯏꯔꯝꯒꯅꯤꯗ ꯑꯥ ꯗꯨꯀꯥꯟꯗꯒꯤ ꯂꯧꯕꯅꯤꯗꯥ ꯎꯝ꯫
ꯑꯠꯆꯥ ꯑꯗꯨꯗꯤ ꯁꯦꯝꯕꯗꯨꯅꯤ ꯍꯣꯏ ꯫
ꯑꯗꯣ ꯑꯡ ꯑꯗꯣ ꯀꯩꯅꯣꯗ ꯑ꯫ ꯏꯔꯣꯟꯕ ꯁꯦꯝꯃꯒ꯫ ꯀꯥꯡꯁꯣꯏ ꯑꯃ ꯌꯥꯎꯋꯦ꯫ ꯑꯗꯨꯒ ꯌꯦꯔꯨꯝ ꯌꯦꯔꯨꯝ ꯀꯥꯡꯉꯧ ꯑꯃ ꯌꯥꯎꯋꯦ꯫ ꯑꯗꯨꯒ ꯀꯩꯩꯅꯣꯗꯣ ꯂꯦꯗꯤꯁ ꯐꯤꯒꯔꯗꯣ꯫ ꯆꯝꯐꯨꯠ ꯑꯃ ꯌꯥꯎꯋꯦ ꯑꯩꯁ ꯃꯊꯦꯟꯗꯣ ꯌꯥꯝꯃꯦꯍꯦ꯫ ꯉꯁꯤꯗꯤ ꯁꯍꯥꯎ ꯍꯥꯎꯕꯗꯤꯒꯣ ꯑꯥꯏꯁ ꯑꯩꯒ ꯂꯩ ꯃꯤꯟꯅꯕ ꯅꯨꯄꯥ ꯑꯃ ꯌꯥꯝ ꯃꯁꯛ ꯐꯖꯕ ꯑꯃ ꯆꯥꯛꯁꯨ ꯌꯥꯝ ꯀꯩꯅꯣ ꯇꯧꯕꯅꯤ ꯫
ꯑꯠꯆꯥ꯫
ꯃꯥꯅ ꯀꯩꯅꯣ ꯐꯠꯖꯟꯅ ꯁꯦꯝꯕꯤꯔꯒ ꯑꯁ ꯆꯥꯔꯣꯅ ꯑꯩꯁ ꯐꯖꯅ ꯍꯥꯎꯅ ꯆꯥꯔꯦꯅꯦ
ꯀꯂꯛꯈ꯭ꯔꯦꯗ ꯍꯥꯎꯅ ꯆꯥꯕꯈꯣꯏꯁꯦ
ꯑꯩꯈꯣꯏꯒꯤꯁꯨ ꯈꯤꯇꯪ ꯈꯛꯄꯤꯔꯗꯤ ꯐꯥꯗꯣꯏꯕ
ꯅꯣꯏꯒꯤꯗꯤ ꯅꯣꯏꯒꯤ ꯊꯣꯡꯕꯤꯕ ꯂꯩꯇ꯭ꯔꯕꯣ
ꯊꯣꯡ ꯃꯔꯛꯇꯗꯤ ꯀꯥꯖꯤꯟꯗ ꯊꯣꯡꯉꯦ
ꯆꯥꯛ ꯊꯣꯡꯕꯁꯨ ꯅꯨꯡꯉꯥꯏꯕꯅꯤꯗ ꯍꯣꯕꯤꯅꯤ ꯀꯩꯅꯣ
ꯑꯩ ꯆꯥꯛꯇꯤ ꯊꯣꯡꯉꯦ ꯑꯩ ꯏꯟꯁꯥꯡꯗꯤ ꯈꯔ ꯇꯟꯕ
ꯏꯟꯁꯥꯡ
ꯌꯦꯟꯁꯥꯡ ꯊꯣꯡꯕꯁꯦ
ꯑꯁ ꯏꯟꯁꯥꯡ ꯊꯣ ꯆꯥꯛ ꯊꯣꯡꯕ ꯆꯥꯛ ꯀꯩ ꯀꯩꯅꯣ ꯃꯊꯦꯜꯗꯣ ꯁꯦꯝꯃꯒ ꯏꯟꯁꯥꯡ ꯊꯣꯡꯗ꯭ꯔꯗꯤ ꯆꯥꯛ ꯊꯣꯡꯉꯦ ꯍꯥꯏꯕ ꯍꯥꯏꯕ ꯌꯥꯗꯦꯍꯦ ꯆꯥ ꯈꯛ ꯆꯥ ꯈꯛꯇ ꯊꯣꯡꯉꯒ ꯑꯗꯨꯗꯤ ꯑꯩꯁ ꯏꯁꯤꯡ ꯕꯣꯏꯜ ꯇꯧꯔꯒ ꯊꯝꯕ ꯆꯞ ꯃꯥꯟꯅꯕꯅꯦ ꯑꯗꯨꯗꯤ
ꯑꯦ ꯑꯗꯣ ꯅꯪ ꯑ ꯌꯥꯝ ꯍꯥꯎ ꯗ ꯌꯦꯟꯁꯥꯡ ꯈꯛꯇ ꯊꯣꯡꯔ ꯆꯥꯛ ꯂꯩꯇ꯭ꯔꯗꯤ ꯌꯥꯗꯕꯅꯦꯀꯣ ꯅꯪꯒꯤꯁꯨ
ꯑꯍꯩ ꯂꯣꯏꯅꯃꯛ ꯍꯩꯍꯦ ꯑꯉꯥꯡ ꯑꯣꯏꯌꯨ ꯑꯉꯥꯡ ꯑꯣꯏꯔꯤꯀꯥꯟꯗꯒꯤ ꯑꯗꯨꯝ ꯊꯣꯡꯕ ꯍꯧꯒ꯭ꯔꯕꯅꯦ ꯑꯩꯗꯤ
ꯌꯥꯝ ꯐꯩꯌꯦ ꯑꯗꯨꯗꯤ
ꯑꯦ ꯑꯗꯨꯝ ꯍꯥꯏꯕꯅꯤꯗ ꯇꯁꯦꯡꯅꯗꯤ ꯍꯥꯏꯗꯝꯅꯤ